ꯅꯦꯠꯋꯥꯛ ꯅꯥꯔꯣ ꯀꯃꯥꯏꯅ ꯇꯧꯕꯖꯥꯠꯅꯣ ꯃꯈꯣꯟ ꯌꯥꯝ ꯗ ꯇꯥꯗ꯭ꯔꯦꯅꯦ
ꯇꯥꯔꯦ ꯇꯥꯔꯦ ꯅꯪꯗꯤ ꯑꯣꯀꯦ ꯑꯣꯀꯦ ꯉꯁꯥꯏꯗꯨꯣ ꯀꯃꯥꯏꯅ ꯇꯧꯕꯖꯥꯠꯅꯣ ꯅꯦꯔꯋꯣꯛ ꯌꯥꯗꯕꯔ
ꯑ ꯑꯗꯨꯃꯥꯏꯅ ꯑꯣꯏꯔꯝꯗꯣ ꯗꯤ ꯃꯥꯅ ꯑꯩꯅ ꯇꯧꯕ ꯀꯥꯟꯗꯁꯨ ꯀꯣꯜ ꯇꯧꯕ ꯈꯣꯠꯠꯇꯗꯣ ꯌꯥꯗꯦꯕꯀꯣ ꯑꯗꯨꯃꯥꯏꯅ ꯑꯗꯨꯃꯥꯏꯅ ꯑꯣꯏꯌꯦ
ꯑꯥ
ꯕ꯭ꯔꯣꯕꯨ ꯀꯩꯗꯧꯕꯔꯝ ꯀꯩꯗꯧꯕꯤꯔꯝꯕꯅꯣ ꯍꯧꯖꯤꯛꯁꯤꯕꯣ
ꯍꯧꯖꯤꯛꯁꯦ ꯉꯥꯏꯍꯥꯛꯇꯪ ꯄꯣꯠ ꯊꯥꯔꯝꯕꯅꯤꯗ ꯆꯥꯛ ꯆꯥꯊꯣꯛꯄ ꯂꯣꯏꯔꯒꯀꯣ
ꯑꯥ ꯕꯔꯣ ꯁꯤ ꯀꯩꯅꯣꯁꯤꯗꯤ ꯈꯪꯕꯅꯤ ꯉꯩ ꯏꯅꯥꯑꯣ ꯆꯥꯔꯦ ꯆꯥꯔꯦ ꯁꯤꯒꯤ ꯅꯤꯌꯣꯝꯁꯤꯗꯤ ꯈꯪꯕ ꯅꯠꯇ꯭ꯔꯣ ꯍ ꯕ꯭ꯔꯣ ꯗꯦꯅꯤꯁꯇꯣ ꯈꯪꯅꯕ꯭ꯔꯥ
ꯂꯩ ꯈꯡꯖ ꯈꯡꯅꯩꯗ ꯈꯡꯅꯩꯗ ꯏꯃꯥꯅꯕꯅꯦ
ꯑꯣ ꯍꯣꯏꯁꯨ ꯐꯅꯤꯕ ꯃꯥꯅ ꯂꯣꯏꯅꯣꯏꯁꯦ ꯄꯤꯔꯛꯄ ꯃꯅꯤ ꯋꯥꯔꯤꯖꯅ ꯋꯥꯅ ꯑꯦꯝꯕ꯭ꯔꯣꯗꯤ ꯀꯣꯜ ꯁꯥꯟꯅꯕ ꯌꯥꯎꯈ꯭ꯔꯕ꯭ꯔꯣ ꯃꯃꯥꯡꯗ
ꯃꯃꯥꯡꯗ ꯌꯥꯝ ꯇꯧꯔꯦꯗ
ꯑꯣ ꯍꯣꯏ ꯀꯃꯥꯏ ꯀꯃꯥꯏꯅ ꯁꯥꯟꯅꯦꯑꯣꯡꯁꯤꯕꯨꯔꯣꯒꯤ ꯍꯥꯏ ꯃꯣꯏ ꯅꯤꯌꯣꯝ ꯈꯔꯗꯤ ꯂꯩꯗꯅ
ꯍꯣꯏ ꯅꯪ ꯅꯪꯁꯨ ꯇꯧ ꯍꯥꯏꯗꯤ ꯅꯪ ꯐꯥꯔꯁꯇꯗꯤ ꯃꯥꯒꯤ ꯔꯨꯜꯁꯇꯣ ꯅꯤꯌꯣꯝꯗꯣ ꯈꯪꯗꯕꯅꯤꯅꯀꯣ
ꯑꯥ
ꯔꯤꯖꯦꯛ ꯆꯠꯄꯁꯨ ꯌꯥꯝ ꯂꯩꯌꯦꯕ ꯑꯗꯩꯗꯤ ꯑꯃꯨꯛꯇꯤ ꯇꯦꯅꯤꯁꯅ ꯊꯥꯔꯛꯑꯦ ꯅꯤꯌꯣꯝꯗꯣ ꯑꯗꯣ ꯄꯥꯔꯒ ꯑꯗꯨꯒꯤꯗꯤ ꯑꯗꯨꯝ ꯃꯥꯒꯤ ꯅꯤꯌꯣꯝꯒꯤ ꯃꯇꯨꯡ ꯏ ꯃꯇꯨꯡꯏꯟꯅ ꯇꯧ ꯀꯣꯜꯗꯨ ꯑꯗꯨꯝ ꯋꯥꯔꯤꯗ ꯁꯥꯟꯅꯔꯦ
ꯑꯣ ꯀꯩꯅꯣ ꯇꯧꯒꯅꯨ ꯈꯠꯀꯩꯅꯣꯗꯣ ꯦꯁꯤ ꯃꯥꯥꯟ
ꯀꯌꯥꯔꯛ ꯀꯌꯥꯔꯛ ꯁꯥꯟꯅꯔꯒꯦ
ꯑꯣ ꯑꯩꯗꯤ ꯑꯍꯥꯟꯕ ꯃꯃꯥꯡꯗꯗꯤ ꯁꯥꯟꯅꯈ꯭ꯔꯦ ꯑꯗꯨꯝ ꯁꯨꯃꯥꯏꯅ ꯗꯥꯏꯔꯦꯛ ꯀꯣꯜ ꯑꯣꯏꯅꯗꯤ ꯋꯥꯔꯤ ꯁꯥꯟꯅꯗꯦꯕꯀꯣ
ꯑꯥ
ꯏꯁꯥꯅ ꯁꯥꯟꯅꯔꯒ ꯀꯅꯦꯛ ꯇꯧꯕ ꯍꯧꯖꯤꯛ ꯏꯕꯥꯅꯤꯅ ꯇꯧꯅꯕꯗꯣ
ꯍꯣꯏ ꯍꯣꯏ
ꯑꯗꯨꯒꯤ ꯃꯑꯣꯡꯗ ꯂꯩꯌꯦꯕ
ꯑꯣꯈꯦ
ꯉꯁꯤ ꯅ ꯑꯍꯥꯟꯕ ꯑꯣꯏꯇꯥꯔꯦ ꯍꯥꯏꯗꯤ ꯀꯣꯜ ꯋꯥꯔꯤ ꯁꯥꯟꯅꯕꯗ ꯑꯩꯈꯣꯏ
ꯑ ꯑꯗꯨ ꯌꯥꯔꯤꯃꯩꯗꯤ ꯑꯁꯤꯒꯤ ꯃꯇꯥꯡꯗ ꯋꯥꯔꯤꯗꯤ ꯁꯥꯟꯅꯒꯅꯨ ꯍꯥꯏꯅ ꯍꯥꯏꯕꯅꯦ
ꯑꯣ ꯑ ꯑꯗꯨꯣ ꯔꯤꯂꯦꯇꯤꯠ ꯌꯥꯎꯗꯦꯗ ꯍꯥꯏꯗꯤ ꯃꯣꯏ ꯭ꯔꯣꯒꯤ ꯃꯇꯥꯡꯗ ꯑꯗꯨꯝ ꯀꯝ ꯌꯥꯎꯗꯦꯗꯅꯀꯣ
ꯃꯀ ꯌꯦꯌꯦꯡꯕ꯭ꯔꯣ
ꯌꯦꯡꯉꯦ ꯀꯔꯤ ꯀꯩ ꯆꯨꯝꯗꯒꯦꯕ ꯂꯩꯒꯦ
ꯄꯣꯇꯨꯀꯣ ꯅꯪꯗꯤꯦ
ꯑꯣ ꯏꯁꯩꯁꯦ ꯑꯗꯨꯝ ꯇꯤꯝ ꯑꯅꯤꯍꯨꯝ ꯁꯨꯤꯗ ꯑꯃꯈꯛꯇꯪꯒꯤ ꯑꯣꯏꯗ꯭ꯔꯦ ꯖꯦꯆꯤꯅꯥꯁꯨ ꯑꯗꯨꯝ ꯌꯦꯡꯉ ꯡꯉꯤ ꯕ꯭ꯔꯥꯖꯤꯜꯁꯨ ꯌꯦꯡꯉꯤ ꯄꯣꯔꯇꯨꯒꯜꯁꯨ ꯑꯗꯨꯝ ꯌꯦꯡꯉꯦ ꯍꯣꯏ ꯑꯗꯨꯝ ꯌꯦꯡꯉꯦ ꯍꯥꯏꯇꯥꯔꯦ ꯏꯃꯅꯅ ꯑꯥ
ꯍꯝꯗꯤ
ꯑꯣ ꯑꯣ ꯉꯁꯤ ꯂꯩꯗꯥꯏꯗꯌꯦ
ꯑ ꯄꯨꯡ ꯇꯔꯥ ꯃꯈꯥꯏꯗ ꯂꯩꯕ ꯃꯥꯜꯂꯦ
ꯑꯣ ꯚꯥꯏ ꯌꯦꯡꯊꯔꯒꯦ ꯈꯜꯂꯦ
ꯑꯥ ꯉꯁꯤꯗꯤ ꯃꯦꯁꯤꯒꯤꯗꯨ ꯌꯦꯡꯕ꯭ꯔꯣ ꯑꯌꯨꯛꯇ
ꯑꯣ ꯉꯍꯥꯛ ꯌꯦꯡꯉꯝꯃꯦ ꯌꯥꯝ ꯐꯨꯜ ꯃꯛꯇꯤ ꯌꯦꯡꯍꯧ ꯃꯥꯏ ꯒꯣꯜ ꯑꯍꯥꯟꯕꯩ ꯆꯟꯕ ꯑꯗꯨꯝ ꯕꯧꯗꯤ ꯌꯦꯡꯍꯧꯋꯦ ꯑꫭꯐꯁꯥꯏꯠꯇꯒ ꯇꯥꯕꯗꯣ
ꯑꯣ ꯒꫭꯜ ꯑꯍꯨꯝ ꯒꫭꯜ ꯑꯍꯨꯝ ꯆꯟꯈꯤꯕꯅꯤꯅꯦ ꯃꯥꯅ
ꯑꯥ ꯒꫭꯒꯤ ꯃꯤꯡ ꯑꯝꯕꯧ ꯌꯥꯗꯦ
ꯅꯪ ꯕꯤꯕꯤ ꯑꯦ ꯇꯝꯃꯝꯕ꯭ꯔꯣ ꯗꯦꯝ ꯀꯨꯂꯦꯁꯇ ꯍꯜꯂꯣ
ꯑꯣ ꯇꯕ꯭ꯔꯥ
ꯑꯣꯕꯤ ꯑꯣꯀꯦ ꯑꯣꯀꯦ ꯕꯤꯀꯣꯝꯗꯤ ꯔꯣꯅꯥ
ꯑ ꯕꯤ ꯀꯣꯝꯗꯩꯅꯦ ꯃꯥ ꯑꯩꯈꯣꯏꯒꯤ ꯁꯦꯅꯤꯌꯥꯔ ꯑꯣꯏꯗꯣꯏꯅꯦ ꯀꯩꯅꯣꯃꯗꯤ ꯅꯠꯇ꯭ꯔꯦ ꯑꯩꯈꯣꯏꯒꯤ ꯕ꯭ꯔꯗꯔꯁꯤꯡ ꯍꯥꯏ ꯑ ꯑꯜꯗꯔ ꯕ꯭ꯔꯗꯔ ꯍꯥꯏꯒꯗ꯭ꯔꯥ
ꯑꯣꯀꯦ ꯑꯣꯀꯦ
ꯀꯅꯨꯠ ꯀꯩꯅꯣ ꯍꫭꯏꯗꫭ ꯈꯪꯅꯕ꯭ꯔꯣ ꯕ꯭ꯔꯣ ꯕꯨꯡꯗꯣꯟꯍꫭꯏꯗꯣ ꯈꯪꯅꯕ꯭ꯔꯣ ꯑꯣ ꯃꯣꯏꯕꯨꯗꯤ ꯍꯥꯏꯐꯦꯠ ꯑꯩꯈꯣꯏ ꯁꯦꯅꯤꯌꯔ ꯑꯣꯏꯅ ꯁꯨꯝ ꯂꯣꯏꯅꯔꯛꯑꯦ ꯍꯥꯏꯐꯦꯠꯇꯤ ꯂꯣꯏꯅꯔꯛꯑꯦ
ꯑ ꯑꯩꯈꯣꯏ ꯀ꯭ꯂꯥꯁ ꯑꯝ ꯑꯩꯈꯣꯏ ꯀ꯭ꯂꯥꯁ ꯑꯝꯇ ꯇꯝꯃꯤꯟꯅꯔꯦ ꯌꯥ ꯕꯤ ꯕꯤ ꯑꯦ
ꯑꯣ ꯕ꯭ꯔꯣꯔꯗꯤ ꯍꯧꯖꯤꯛ ꯀꯩꯗꯧ ꯍꯧꯖꯤꯛꯀꯥꯟꯗꯤ ꯀꯩ ꯀꯩꯗꯤ ꯇꯧꯔꯤꯒꯦ ꯍꯧꯖꯤꯛ ꯑꯦꯅꯤꯕꫭꯗꯤ
ꯍꯧꯖꯤꯛꯀꯥꯟꯁꯦ ꯑꯩꯁꯦ ꯑꯦꯛꯖꯥꯝ ꯊꯥꯔ ꯂꯩꯗ ꯀꯝꯄꯤꯇꯤꯇꯤꯞ ꯑꯦꯛꯖꯥꯝ ꯀꫭ ꯕꯦꯡꯒꯤ ꯑꯦꯁ ꯑꯦꯁ ꯁꯤ ꯁꯤ ꯖꯤ ꯑꯦꯜ ꯒꯨꯝꯕ
ꯑꯑꯣ ꯑꫭ ꯁ ꯑꯗꯨ ꯗꯤ ꯀꯩꯀꯩ ꯀꯩꯅꯣ ꯇꯥꯔꯒꯦꯠ ꯊꯝꯃꯤꯅꯣ ꯑꯦꯛꯖꯥꯝꯁꯤꯗ ꯍꯥꯏꯗꯤ ꯀꯩꯀꯩ ꯄꯣꯁꯇ
ꯑ ꯇꯥꯔꯒꯦꯠꯁꯦ ꯁ꯭ꯄꯤꯁꯦꯜꯂꯤ ꯕꯦꯡꯒꯤꯀꯣ ꯕꯦꯡ ꯍꯣꯏ ꯄꯤ ꯑꯣ ꯗꯦꯟ ꯑ ꯑꯦꯐ ꯁꯤ ꯑꯥꯏꯒ ꯑꯦꯐ ꯁꯤ ꯑꯥꯏꯒꯤ
ꯑꯣ ꯑꯦꯐ ꯁꯤ ꯑꯥꯏꯒꯤꯁꯤꯅ ꯀꯃꯥꯏ ꯀꯃꯥꯏꯅ ꯇꯧꯕꯅꯣ
ꯑꯦꯐꯥꯏꯒꯤꯁꯤ ꯑꯦꯁ ꯑꯦꯁ ꯁꯤ ꯄꯦꯇꯔꯟ ꯃꯥꯟꯅꯩ ꯑꯦꯁ ꯑꯦꯁ ꯁꯤꯒ ꯀꯣ ꯑꯥꯏꯁꯤ ꯍꯣꯏ ꯖꯤ ꯑꯦꯁ ꯍꯪꯉꯛ ꯀꯅꯤ ꯏꯪꯂꯤꯁ ꯍꯪꯉꯛꯀꯅꯤ ꯔꯤꯖꯅꯤꯡ ꯍꯪꯛꯀꯅꯤ ꯃꯦꯠꯁ ꯍꯪꯉꯛꯀꯅꯦꯕ ꯑꯗꯣ ꯁꯤ ꯖꯤ ꯑꯦꯜ ꯅꯪꯅ ꯁꯤ ꯖꯤ ꯑꯦꯜꯕꯨꯗꯤ ꯈꯤꯇꯪ ꯂꯥꯏꯌꯦ ꯑꯃꯨꯛ ꯑꯦꯐ ꯁꯤ ꯑꯥꯏꯁꯤꯅ
ꯑꯣ ꯁꯤ ꯑꯦꯜꯒ ꯌꯦꯡꯅꯕꯗ
ꯗꯨ ꯀꯣ
ꯑꯥ
ꯑꯗꯣ ꯃꯦꯠꯁꯄꯨꯗꯤ ꯑꯍꯥ ꯑꯣꯏꯔꯝꯒꯅꯤ ꯃꯦꯠꯁꯄꯨꯗꯤꯀꯣ ꯑꯗꯣ ꯃꯥꯒꯤ ꯖꯤ ꯑꯦꯁ ꯄꯣꯔꯁꯟꯗꯤ ꯑꯦꯐ ꯁꯤ ꯑꯥꯏꯅ ꯈꯤꯇꯪ ꯂꯥꯛ ꯑꯗ ꯖꯤ ꯑꯦꯁ ꯄꯣꯔꯁꯟꯗꯤ ꯑꯦꯞ ꯁꯤ ꯑꯥꯏꯅꯤ ꯈꯤꯇꯪ ꯂꯥꯛꯏ ꯏꯪꯂꯤꯁꯁꯨ ꯑꯦꯞ ꯁꯤ ꯑꯥꯏꯅꯤ ꯈꯤꯇꯪ ꯂꯥꯛꯏꯦ ꯑꯗꯨꯒ ꯃꯦꯠꯁꯄꯨꯗꯤ ꯑꯃ ꯑꯣꯏꯔꯝꯒꯅꯤ ꯂꯦꯕꯦꯜ ꯑꯃꯗ ꯍꯪꯂꯝꯝꯒꯅꯤ
ꯑꯣ ꯕ꯭ꯔꯣ ꯀꯣꯆꯤꯡꯒꯨꯝꯕꯗꯤ ꯆꯠꯄ꯭ꯔꯣ ꯑꯗꯨꯝ ꯀꯃꯥꯏꯅ ꯇꯧꯒꯦ
ꯑꯩ ꯀꯣꯆꯤꯡ ꯆꯠꯠꯇꯦ ꯊꯥ ꯀꯣꯆꯤꯡꯗꯤ
ꯑꯣ ꯁꯦꯁꯗꯤꯅꯦꯦꯕ ꯑꯇ ꯀꯌꯥ ꯐꯈꯤ ꯖꯒꯦ ꯂꯒꯦ
ꯗꯤꯁꯔ ꯑꯦꯇꯦꯝ ꯐꯥꯔꯁ ꯑꯦꯇꯦꯝꯅꯤꯗ ꯗꯤꯁꯇꯔꯅꯦ ꯑꯩꯁꯨ ꯑꯩꯁꯨ ꯑꯁ ꯃꯇꯝ ꯌꯥꯝ ꯒ꯭ꯔꯦꯖꯨꯋꯦꯠ ꯂꯣꯏꯔꯦ ꯒ꯭ꯔꯦꯖꯨꯋꯦꯠ ꯂꯣꯏꯔꯒ ꯃꯥꯁꯇꯔ ꯇꯧꯋꯦ ꯃꯥꯁꯇꯔ ꯇꯧꯔꯒ ꯆꯍꯤ ꯑꯅꯤꯒꯨꯝꯕ ꯃꯇꯝ ꯃꯥꯡꯍꯜꯂꯒ ꯂꯩꯔꯒ ꯍꯧꯖꯤꯛ ꯑꯦꯛꯖꯥꯝ ꯄ꯭ꯔꯤꯄꯦꯔ ꯇ ꯇꯧꯕꯅꯦꯕ
ꯑ ꯑꯣ ꯑꯗꯨ ꯀꯩꯅꯣꯝ ꯊꯪꯒꯦꯅꯦ ꯍꯦꯃ ꯕ꯭ꯔꯣ ꯄꯨꯕꯨꯗꯣꯗꯣ
ꯍꯣꯏ
ꯃꯥꯁꯦ ꯀꯩꯗꯧꯒꯦ ꯤꯖꯤꯅꯤꯒꯨꯝꯕ ꯇꯧꯕ꯭ꯔꯣ ꯅꯠꯇ꯭ꯔꯒ ꯀꯃꯥꯏꯅ ꯇꯧꯒꯦ
ꯃꯥ ꯄꯤ ꯑꯩꯩꯆ ꯗꯤ ꯇꯧꯗꯦ ꯃꯥ ꯍꯧꯖꯤꯛ ꯂꯤꯗꯔꯁꯤꯞ ꯇ꯭ꯔꯦꯅꯤꯡꯒꯤꯗꯃꯛꯀꯣ ꯑ ꯃꯥ ꯑ ꯀꯟꯅ ꯑꯗꯨꯣ ꯍꯣꯠꯅꯔꯤꯌꯦ ꯃꯄꯥꯟ ꯂꯝꯗ
ꯑꯣ ꯀꯩꯅꯣ ꯀꯩꯅꯣꯗꯤ ꯅꯠꯇꯦꯕ ꯄꯦꯖꯤꯒꯨꯝꯕ ꯇꯧꯕꯗꯤ ꯅꯠꯇꯦ ꯀꯦꯕꯣ
ꯃꯥꯏ ꯄꯦꯁꯇꯤ ꯇꯧꯗ꯭ꯔꯤ ꯅꯪꯗꯤ ꯍꯥ ꯍꯥꯏꯌꯣ ꯑꯍꯣꯏ ꯅꯪ ꯃꯥꯁꯇꯔ ꯇꯧꯔꯕꯣ ꯂꯣꯏꯔꯕꯣ
ꯑ ꯑꯣꯏꯈ꯭ꯔꯦꯁꯨ ꯃꯃꯥꯡ ꯆꯍꯤꯗ ꯂꯣꯏꯁꯟꯈ꯭ꯔꯦ ꯌꯦꯟꯖꯨꯗ
ꯑꯦꯝ ꯌꯨꯗ
ꯑꯥ
ꯀꯩ ꯁꯕꯖꯦꯛꯇꯅꯣ
ꯑꯩꯈꯣꯏꯅ ꯀꯩꯅꯣ ꯑꯣꯏꯗꯣꯏꯅꯦ ꯑꯦꯝꯀꯣꯗ ꯑꯣꯏꯗꯣꯏꯅꯦꯕꯀꯣ
ꯑꯣ ꯑꯦꯝ ꯀꯣꯝꯗ
ꯑꯥ
ꯑꯥꯦꯝ ꯀꯣꯝꯗ ꯑꯗꯨꯗꯤ ꯑꯌꯨꯨꯔ ꯈꯈꯣꯏ ꯈꯪꯕ꯭ꯔꯥ ꯅꯪ ꯑꯌꯨꯛ ꯑꯌꯨꯛ ꯈꯪꯕ꯭ꯔꯥ
ꯑꯩ ꯌꯨꯔ ꯍꯥꯏꯁꯦ ꯑꯗꯨꯗꯤ ꯈꯪꯈꯔꯣꯏ
ꯃꯥꯁꯨ ꯗꯤ ꯑꯦꯝ ꯀꯣꯂꯦꯖꯇꯤꯅꯦ ꯗꯤ ꯑꯦꯝ ꯀꯃꯔꯁꯇꯤꯅꯦ
ꯕ꯭ꯔꯣꯍꯣꯏꯒꯤ ꯆꯠꯂ ꯑꯣꯏꯗꯣꯏꯔꯥ ꯖꯨꯅꯤꯌꯥꯔ ꯑꯣꯏꯗꯣꯏꯔꯥ
ꯑꯩꯈꯣꯏꯒꯤ ꯕꯦꯠꯁꯅꯦꯕꯀꯣ
ꯑꯗꯨꯗꯤ ꯈꯪꯈꯔꯣꯏ ꯒꯤ ꯕꯦꯁ ꯑꯣꯏꯗꯤ ꯑꯩꯈꯣꯏꯅ ꯀꯝꯃꯔꯣꯏ ꯌꯥꯝꯕꯅꯤꯅꯥ ꯕ꯭ꯔꯣꯏꯒꯤ ꯖꯨꯅꯤꯌꯥꯗ ꯈꯪꯕ ꯌꯥꯎꯕ꯭ꯔꯣ
ꯖꯨꯅꯤꯌꯔꯁꯦ ꯑꯦꯝ ꯀꯣ ꯕꯤ ꯀꯣꯝꯗꯤ ꯖꯨꯅꯤꯌꯔꯁꯦ ꯑꯁ ꯈꯪꯕꯅꯤꯅ ꯀꯅꯥꯅꯣ ꯃꯃꯤꯡꯒ ꯂꯣꯏ ꯀꯥꯎꯔꯦ
ꯃꯣꯏ ꯀꯔꯤ ꯑꯦ ꯕꯤ ꯀꯥꯏꯅ ꯂꯩꯕꯗꯣ ꯈꯪꯕ꯭ꯔꯣ
ꯍꯥꯥ
ꯗꯦ ꯃꯤ ꯒꯥꯏꯅꯥ ꯂꯩꯕꯗꯣ
ꯗꯤꯃꯤ ꯑꯥ ꯈꯪꯉꯦ ꯈꯪꯉꯦ
ꯑꯣ ꯑꯣ ꯃꯣꯏ ꯕꯦꯁꯁꯤ ꯑꯩꯈꯣꯏ ꯃꯣꯏꯕꯨꯗꯤ ꯈꯪꯉꯦꯕꯀꯣ ꯑ ꯈꯨꯨꯕꯣꯏ ꯕꯦꯁ ꯑꯣꯏꯗꯣꯏꯅꯦ
ꯈꯪꯉꯦ ꯈꯪꯉꯦ ꯃꯔꯣꯡꯁꯨ ꯈꯪꯉꯦ ꯏꯁ ꯏꯁꯄꯦꯛ ꯍꯥꯞꯅ ꯀꯣ ꯎꯝ ꯈꯪꯉꯦ
ꯃꯗꯨ ꯄ꯭ꯔꯣ ꯁꯤꯒꯤ ꯀꯣꯜꯁꯦ ꯃꯤꯅꯤꯠ ꯀꯌꯥꯃꯨꯛꯀꯗꯤ ꯁꯥꯟꯅꯔꯒꯗꯤ
ꯑꯗꯨ ꯑꯗꯨ ꯉꯥꯡꯕ ꯌꯥꯗꯦ ꯑꯗꯨ ꯍꯥꯏꯕꯥ ꯌꯥꯗꯦ ꯑꯗꯨꯒꯨꯝꯕꯗꯣ ꯄꯟꯕ ꯌꯥꯗꯦꯕ
ꯑꯗꯨꯗꯤ ꯏꯕꯥꯅꯤꯒꯤꯁꯨꯦ ꯑꯃꯨꯛ ꯀꯩꯅꯣ ꯆꯠꯇꯣꯏꯖꯥꯠꯂꯅꯦ
ꯍꯣꯏ ꯑꯗꯨ ꯑꯗꯨꯒꯨꯝꯕ ꯑꯝꯇ ꯉꯥꯡꯉꯅꯨ ꯗꯥꯏꯔꯦꯛ ꯁꯤꯒꯤ ꯃꯇꯥꯡꯗ ꯑꯝꯇ ꯉꯥꯡꯉꯅꯨ ꯑꯗꯨꯝ ꯋꯥꯔꯤ ꯅꯣꯔꯃꯦꯜꯒꯤ ꯋꯥꯔꯤ ꯑꯗꯨꯝ ꯁꯥꯟꯅꯕꯒꯤ ꯇꯥꯏꯞꯇ ꯁꯥꯟꯅꯗꯧꯅꯦ
ꯑꯣ ꯀꯩꯅꯣ ꯍꯩꯕ ꯌꯥꯗꯦ ꯏꯁꯇꯥꯏꯜꯗ ꯍꯟꯕ ꯌꯥꯗꯦꯕꯀꯣ
ꯎꯝ ꯎꯝ ꯎꯝ ꯐꯥꯒꯤꯒꯤ ꯇꯥꯏꯞꯇ ꯇꯧ ꯗ꯭ꯔꯃꯥꯒꯤ ꯇꯥꯏꯞꯇ ꯇꯧ ꯌꯥꯗꯦꯕ
ꯍꯣꯏ ꯍꯣꯏ
ꯅꯪ ꯌꯨ ꯖꯤ ꯁꯤ ꯅꯠꯇꯤ ꯇꯧꯗ꯭ꯔꯦ
ꯑ ꯑꯗꯨ ꯍꯥꯟꯅ ꯑꯗꯨꯝ ꯊꯥꯔꯤ ꯍꯥꯏꯇꯥꯔꯦꯔꯤꯕ꯭ꯔꯣ ꯃꯃꯥꯡꯗꯕꯨꯗꯤ ꯀꯩꯅꯣ ꯇꯧꯈꯔꯦ ꯄꯤ ꯍꯩꯁ ꯗꯤ ꯂꯣꯏꯁꯟꯈ꯭ꯔꯦ ꯉꯝꯕ꯭ꯔꯥꯅ ꯑꯃꯨꯛ ꯌꯦꯡꯒꯦꯅ ꯈꯜꯂꯤ
ꯀꯩ ꯑꯣꯀꯦ ꯑꯣꯀꯦ ꯄꯤ ꯑꯩꯆ ꯗꯤ ꯗꯤ ꯀ꯭ꯂꯤꯌꯥꯔ ꯇꯧꯕ ꯅꯪꯁꯦ
ꯑ ꯀꯩꯅꯣꯗꯣ ꯑꯅꯤ ꯑꯍꯨꯝ ꯂꯩꯗꯥꯅꯥ ꯀꯦꯇꯥꯒꯣꯔꯤ ꯀꯩꯅꯣꯗꯤ ꯑꯣꯏꯗꯦ ꯍꯦꯗ ꯑꯣꯐꯤꯁ ꯀꯩꯀꯥ ꯂꯩꯕꯗꯣ ꯑꯗꯨꯗꯨꯗꯤ ꯑꯣꯏꯗꯔ꯭ꯤ ꯑꯗꯨ ꯈꯪꯗꯦ ꯍꯟꯗꯛꯁꯨ ꯑꯃꯨꯛ ꯌꯦꯡꯒꯦ ꯈꯜꯂꯤ
ꯑꯣꯍꯦ ꯅꯪꯗꯤ ꯄꯦꯄꯔ ꯀꯃꯥꯏꯅ ꯄꯥꯏꯌꯦ ꯑꯩꯁꯨ ꯌꯨ ꯖꯤ ꯁꯤꯅꯦ ꯗꯤꯁꯦꯝꯕꯔꯒꯤꯁꯨ ꯊꯥ ꯁꯥꯏꯅ ꯇꯧꯕ ꯐꯥꯔꯁ ꯇꯥꯏꯝ ꯑꯩꯁꯨ ꯀꯣ ꯑꯗꯣ ꯄꯦꯇꯔꯟꯁꯦ ꯀꯃꯥꯏ ꯃꯥꯒꯤ ꯄꯦꯇꯔꯟꯁꯦ ꯀꯃꯥꯏꯅ ꯇꯧꯒꯦ ꯄꯦꯄꯔ ꯋꯥꯟꯗ ꯑꯦꯝꯐꯤꯁꯤꯁ ꯄꯤꯕꯅ ꯐꯒꯗ꯭ꯔꯥ ꯄꯦꯄꯔ ꯇꯨꯗ ꯍꯦꯟꯅ ꯀꯣꯛ ꯊꯥꯗꯕꯅ ꯊꯗꯅ ꯀꯃꯥꯏꯅ ꯇꯧꯕꯅꯤ
ꯑꯩꯒꯤ ꯑꯣꯏꯕ ꯁꯖꯦꯁꯟ ꯍꯥꯏꯔꯒꯗꯤ ꯑꯗꯨꯝ ꯄꯦꯄꯔ ꯋꯥꯟꯁꯨ ꯑꯗꯨꯝ ꯕ꯭ꯔꯣꯅ ꯅꯣꯏ ꯃꯦꯠꯁ ꯑꯦꯛꯖꯥꯝ ꯊꯥꯕꯅꯤꯅ ꯑꯗꯨꯝ ꯆꯥꯟꯅꯒꯅꯤꯗꯤ ꯈꯜꯂꯦꯕꯀꯣ ꯆꯥꯎꯔꯦ ꯑꯗꯨꯝ ꯔꯤꯖꯅꯤꯡ ꯌꯥꯎꯔꯦ ꯑꯗꯣ ꯔꯤꯖꯅꯤꯡ ꯍꯥꯏꯁꯤꯅ ꯃꯣꯏꯒꯤꯅ ꯑꯃꯨꯛ ꯏꯟꯗꯤꯌꯥꯟꯒꯤ ꯏꯟꯗꯤꯌꯥꯟ ꯂꯣꯖꯤꯛ ꯀꯤꯌ ꯉꯁ ꯌꯥꯎꯕꯅꯦꯕꯀꯣ ꯑꯗꯨ ꯃꯈꯔ ꯈꯦꯠꯅꯔꯅꯤ ꯑꯗꯨꯒ ꯃꯦꯁꯤ ꯄꯥꯔꯠ ꯑꯃꯗꯤ ꯑꯗꯨꯝ ꯌꯥꯔꯅꯤ ꯗꯤ ꯑꯥꯏ ꯑꯃ ꯌꯥꯎꯔꯅꯤ ꯑꯗꯨꯒ ꯀꯝꯄꯅꯤꯁꯤ ꯌꯥꯎ ꯍ
ꯎꯝ
ꯄꯦꯄꯔꯅꯤ ꯄꯦꯕꯔ ꯃꯔꯤ ꯑꯣꯏꯕꯅꯦ ꯀꯩꯅꯣ ꯑꯣꯏꯕ ꯍꯥꯏꯗꯤ ꯄꯥꯗ꯭ꯔꯁꯨ ꯌꯥꯕ ꯑꯩꯈꯣꯏꯅ ꯀꯩꯅꯣ ꯇꯧꯔꯗꯤ ꯀꯩꯅꯣꯒꯨꯝꯕ ꯀꯣꯆꯤꯡꯒꯨꯝꯕ ꯆꯠꯆꯔꯒꯁꯨ ꯑꯗꯨꯝꯕꯕ ꯃꯦꯠꯁꯀꯨꯝꯕ ꯂꯤꯡꯉꯒꯗꯤ ꯑꯗꯨꯝ ꯌꯥꯕꯅꯦꯕ
ꯑꯣꯀꯦ ꯀꯝꯄ꯭ꯔꯤꯍꯦꯟꯁꯤꯞ ꯔꯤꯗꯤꯡꯁꯨ ꯌꯥꯎꯕ ꯈꯦ ꯑꯗꯨꯗꯤ ꯀ ꯀꯣꯏꯁꯟ ꯑꯃꯃꯝꯗ ꯃꯥꯔꯛ ꯑꯅꯤ ꯑꯅꯤ ꯄꯨꯔꯤꯔꯣ ꯀꯃꯥꯏꯅ ꯇꯧꯔꯤꯅꯣ
ꯑ ꯀꯩꯅꯣ ꯑꯣꯏꯗꯣꯏꯅꯦ ꯆꯦꯞꯇꯔ ꯇꯔꯥ ꯑꯣꯏꯗꯣꯏꯕꯀꯣ
ꯑꯥ
ꯑ ꯗꯦꯞꯇ ꯇꯔꯥꯁꯤꯗ ꯀꯩꯅꯣꯧꯔꯤꯕ ꯑꯩꯈꯣꯏ ꯃꯥꯔꯛ ꯇꯔꯥ ꯇꯔꯥ ꯇꯔꯥ ꯇꯔꯥ ꯇꯔꯥ ꯄꯥꯗꯣꯢꯕ ꯃꯥ ꯆꯥꯝꯃ ꯑꯣꯢꯗꯣꯢꯕ ꯑꯗꯨꯒ
ꯑꯣꯀꯦ ꯑꯣꯀꯦ
ꯑꯗꯨꯒ ꯀꯩꯅꯣꯗꯅ ꯄꯦꯄꯔ ꯄꯨꯨꯕꯅ ꯃꯥꯔꯛꯁ ꯆꯅꯤ ꯑꯣꯏꯗꯣꯏꯕ
ꯑꯣ
ꯄꯦꯄꯔ ꯇꯨ ꯄꯦꯄꯔꯁꯤꯅ ꯑꯃꯨꯛ ꯅꯪꯒꯤ ꯗꯣꯃꯦꯟ ꯁꯞꯖꯦꯛꯇ ꯂꯩꯖꯔꯅꯤꯗꯅ ꯕꯣꯔꯅ ꯀꯩꯅꯣ ꯇꯧꯔꯤꯕ ꯁꯕꯖꯦꯛꯇꯨꯒꯤ ꯃꯈꯥ ꯄꯣꯜꯂꯅꯤꯗꯅꯀꯣ ꯑꯗꯣ ꯑꯅꯤꯗꯣ ꯑꯅꯤꯃꯛꯁꯦ ꯍꯟꯕꯗꯗꯤ ꯑꯗꯨꯝ ꯀꯩꯅꯣ ꯍꯥꯏꯇꯥꯔꯦ ꯃꯣꯗꯔꯦꯠ ꯍꯥꯏꯇꯥꯔꯦ ꯍꯥꯏꯗꯤ ꯄꯦꯄꯔ ꯋꯥꯟꯗꯤ ꯏꯁꯇ꯭ꯔꯣꯡ ꯑꯣꯏꯔꯒꯅ ꯋꯥꯟꯗ ꯄꯤꯅꯕ
ꯑꯥ
ꯇꯨꯗꯨ ꯑꯣꯏꯔꯒꯅ ꯑꯗꯨꯝ ꯇꯨꯗꯒꯤ ꯑꯗꯨꯝ ꯃꯥꯔꯛ ꯐ ꯄꯨꯈꯠꯅꯕ ꯍꯥꯏꯗꯤ ꯇꯨꯗ ꯑꯃꯨꯛ ꯃꯥꯔꯛ ꯆꯥꯛꯍꯧꯕ ꯍꯦꯜꯂꯦꯕ
ꯑꯗꯣ ꯌꯥꯝ ꯭ꯂꯨꯕꯗꯤ ꯑꯣꯏꯗꯦꯗꯀꯣ ꯌꯨꯖꯤ ꯁꯤ ꯅꯦꯠꯀꯨꯝꯕꯁꯤꯗꯤ ꯌꯦꯡꯉꯨꯔꯗꯤ ꯍꯥꯏꯗꯤ ꯑꯇꯣꯞꯄ ꯑꯦꯛꯖꯥꯝ ꯀꯩꯀꯥꯒ ꯌꯦꯡꯂꯨꯔꯗꯤ ꯌꯥꯝ ꯂꯨꯕꯕꯨꯗꯤ ꯑꯣꯏꯗꯦꯕ ꯇꯥꯄꯔꯣ ꯅꯦꯠꯋꯥꯛꯁꯦ ꯌꯥꯝ ꯅꯨꯡꯉꯥꯏꯇꯕ ꯃꯥꯜꯂꯦ ꯑꯩꯒꯤꯅ ꯑꯣꯏꯒꯗ꯭ꯔꯥ ꯅꯪꯒꯤ ꯑꯣꯏꯒꯗ꯭ꯔꯥ ꯀꯣ